ꯍꯣ
ꯅꯨꯡꯉꯥꯏꯔꯤꯌꯦ ꯅꯪ ꯅꯨꯡꯉꯥꯏꯔꯤꯕ꯭ꯔꯣ
ꯑꯩꯁꯨꯦ ꯑꯗꯨꯝ ꯅꯨꯡꯉꯥꯏ ꯍꯥꯏꯇꯥꯔꯅꯦ ꯀꯩꯅꯣ ꯆꯥꯛ ꯏꯁꯤꯡ ꯆꯥꯔꯕꯣ
ꯆꯥꯛ ꯆꯥꯗ꯭ꯔꯦ ꯉꯁꯤꯗꯤ ꯈꯤꯇꯪ ꯁꯥꯒꯠꯂꯦ ꯑꯩꯈꯣꯏ ꯆꯥꯛ ꯀꯩ ꯆꯥꯅꯤꯡꯗꯦꯅ ꯆꯥꯗꯅ ꯂꯩꯔꯤꯅꯦ ꯅꯪꯗꯤ ꯆꯥꯔꯕꯣ
ꯑꯣ ꯑꯩꯕꯨꯗꯤ ꯆꯥꯔꯦ ꯀꯩꯅꯣ ꯑ ꯑꯁꯤꯟꯕ ꯑꯣꯏꯅ ꯆꯥꯔꯦ ꯍꯥꯏꯗꯤ ꯑꯆꯝꯕ ꯑꯗꯨꯃꯥꯏꯅ ꯑꯣꯏꯅ ꯆꯥꯅꯤꯡꯉꯦꯅ ꯀ ꯀꯩ ꯀꯩ ꯃꯊꯦꯜ ꯊꯣꯛꯒꯦ ꯇꯧꯔꯤꯅꯣ ꯑꯩꯁꯦ
ꯌꯦꯟꯁꯥꯡꯁꯤ ꯑꯩꯈꯣꯏ ꯏꯟꯁꯥꯡ ꯊꯣꯡꯁꯤ ꯀꯩ ꯊꯣꯡꯁꯤꯒꯦ ꯁꯨꯝ ꯈꯜꯂꯝꯃꯦ ꯑꯩꯁꯨ ꯑꯁꯤꯟ ꯂꯣꯏꯅ ꯊꯣꯡꯁꯤꯔꯒ ꯈꯜꯂꯝꯃꯤꯅꯤ ꯁꯥꯒꯠꯂꯛꯄꯩꯅꯤꯅꯀꯣ
ꯑꯣ ꯑꯩꯈꯣꯏꯁꯤꯕꯨ ꯆꯤꯟꯖꯥꯛꯁꯤ ꯍꯥꯏꯗꯤ ꯀꯔꯝꯕ ꯑꯁꯤ ꯑꯔ ꯑꯆꯝꯕꯁ ꯀꯔꯝꯕꯅ ꯍꯦꯟꯅ ꯆꯥꯔꯤꯒꯦ ꯁꯥꯒꯠꯂꯛꯄꯁꯤꯗ
ꯍꯣꯏ ꯁꯤ ꯁꯥꯍꯜꯂꯛꯄꯁꯤꯅ ꯏꯌꯥꯝꯕ ꯈꯥꯃꯦꯟꯁꯤꯟꯒꯨꯝꯕ ꯆꯥꯏ ꯑꯗꯩ ꯊꯕꯤꯒꯨꯝꯕꯗꯣ ꯈꯔ ꯍ ꯆꯔ
ꯍꯣꯏ ꯏꯁꯤꯡꯒꯤ ꯁꯔꯨꯛ ꯑꯣꯏꯅ ꯌꯥꯎꯕꯁꯦ ꯑꯣꯏꯅ ꯆꯥꯔꯕ
ꯅꯠꯇ꯭ꯔꯗꯤ ꯁꯥꯒꯠꯂꯛꯄꯁꯤꯗꯅꯕ ꯏꯔꯣꯟ ꯏꯔꯣꯟꯕꯒꯩ ꯀꯌꯥꯒꯗꯩꯗꯤ ꯆꯥꯁꯤꯟꯕꯗꯣ ꯏꯁꯥ ꯁꯨꯝ ꯅꯨꯡꯉꯥꯏꯇꯕ ꯆꯆꯝ ꯊꯣꯡꯉꯕꯅ ꯍꯦꯟꯅ ꯑꯆꯝꯕ ꯀꯩꯀꯩ ꯆꯥꯕꯅ ꯍꯦꯅ ꯐꯕ꯭ꯔꯥ ꯈꯜꯂꯦ ꯁꯥꯔꯛꯄꯅꯤꯅ
ꯎꯝ ꯍꯣꯏ ꯑꯗꯨꯅꯤ ꯍꯧꯖꯤꯛ ꯑ ꯁꯥꯒꯠꯂꯛꯄꯅꯤ ꯍꯥꯏꯗꯤ ꯄꯣꯠ ꯆꯩꯩꯁꯨ ꯃꯌꯥꯝ ꯂꯩꯁꯤꯜꯂꯨꯔꯒ ꯊꯝꯃꯁꯨ ꯁꯥꯒꯠꯂꯛꯄꯅꯤ ꯍꯦꯛꯇꯁꯤꯜ ꯈꯨꯏꯗꯕ ꯈꯣꯠꯄ ꯑꯗꯨꯝ ꯍꯦꯛꯇ ꯇꯧꯔꯛꯏꯅꯦ
ꯎꯝ
ꯑꯗꯀꯅ ꯚ ꯏꯪꯐꯣꯦ ꯀꯦꯛꯒꯛ ꯊꯥꯔꯤꯅꯣ ꯑꯩꯁꯦ
ꯃꯥ ꯑꯩꯈꯣꯏ ꯏꯪꯒꯣꯜꯗ ꯀꯩꯀꯩ ꯀꯩꯅꯣ ꯈꯔꯗꯤ ꯊꯥꯔꯤ ꯏꯟꯁꯥꯡ ꯅꯥꯄꯤ ꯏꯟꯁꯥꯡ ꯅꯥꯄꯤ ꯍꯥꯏꯔꯒ ꯈꯔ ꯑꯩꯈꯣꯏ ꯍꯛꯆꯥꯡꯗ ꯀꯥꯟꯅꯕ ꯑꯣꯏꯕꯗꯣ ꯍꯥꯏꯗꯤ ꯈꯔ ꯀꯥꯟꯅꯗꯕꯗꯤ ꯊꯥꯁꯦ ꯈꯔ ꯈꯔ ꯀꯥꯟꯅꯕ ꯊꯥꯔꯤ ꯃꯇꯝꯁꯤꯒ ꯆꯥꯅ ꯆꯥꯅꯕ ꯈ ꯇꯥꯔ
ꯑꯣ ꯐꯩꯌꯦ ꯑꯗꯨꯃꯥꯏꯅ ꯏꯁꯥꯒꯤ ꯌꯨꯝꯗ ꯊꯥꯖꯔ ꯆꯥꯕ ꯍꯥꯏꯁꯤꯅꯗꯤ
ꯍꯣꯏ ꯁꯨꯝ ꯕꯖꯥꯔꯗ ꯂꯩꯕ ꯍꯥꯏꯁꯤ ꯇꯤꯟꯅꯤꯅꯤ ꯈꯪꯗꯦ ꯇꯤꯟ ꯍꯤꯗꯥꯛ ꯀꯞꯄꯝꯒꯗ꯭ꯔꯥ ꯈꯣꯠꯂꯝꯒꯗ꯭ꯔꯥ ꯑꯗꯩꯗꯤ ꯊꯨꯅꯁꯨ ꯄꯥꯁꯤꯤꯟꯕꯅ ꯀꯤꯗꯅ ꯌꯨꯝꯗ ꯈꯔ ꯈꯔ ꯊꯣꯡꯉ ꯊꯣꯡꯉꯒ ꯑꯩ ꯌꯨꯝꯗ ꯈꯔ ꯈꯔ ꯊꯥꯔ ꯆꯥꯔꯦ
ꯑꯗꯨꯅ ꯐꯩꯗꯤꯩ ꯍꯛꯆꯥꯡꯗꯁꯨ ꯁꯣꯛꯇꯕ ꯑꯁ ꯀꯥꯏꯗꯦ ꯌꯣ ꯕꯖꯥꯔꯗ ꯌꯣꯜꯂꯤꯕꯁꯤꯡꯁꯤꯗꯤ ꯀꯥꯏꯗꯩ ꯀꯦꯃꯤꯀꯦꯜ ꯃꯌꯥꯝ ꯑꯃ ꯌꯥꯎꯤ ꯍꯤꯗꯥꯛꯁꯨ ꯀꯥꯞꯁꯤꯟꯕ ꯈꯣꯠꯄ ꯑꯗꯨꯃꯥꯏꯅ ꯇꯧꯕꯅꯤꯅ ꯍ ꯂꯩꯔꯒ ꯆꯥꯅꯦꯗ ꯄꯣꯛ ꯊꯣꯡꯉ ꯆꯥꯕꯗꯁꯨ ꯍꯛꯆꯥꯡꯗꯁꯨ ꯐꯔꯣꯏꯗꯕ
ꯑꯗ ꯍꯧꯖꯤꯛꯁꯤ ꯀꯩꯀꯩ ꯆꯥꯕꯅ ꯐꯕꯗꯣ ꯍ ꯍꯛꯆꯥꯡꯅ ꯎꯝ ꯈꯃꯦꯁꯤꯗ ꯆꯥꯗꯦ ꯑꯇꯣꯞꯄ ꯀꯩ ꯀꯩ ꯀꯩ ꯆꯥꯕ ꯀꯥꯟꯅꯔꯤꯅꯣ ꯈꯣꯠꯂꯤꯅꯣ ꯈꯔ ꯍꯥꯏꯔꯛꯑꯣ ꯈꯪꯉꯗꯤ
ꯑꯗꯨꯝ ꯍꯧꯖꯤꯛ ꯍꯥꯏꯗꯤ ꯑꯗꯨꯝ ꯀꯥꯂꯦꯟ ꯊꯥ ꯑꯣꯏꯔꯕꯔꯕꯅꯤꯅ ꯑꯗꯨꯝ ꯍꯧꯖꯤꯛ ꯃꯇꯝ ꯃꯇꯝꯒꯤ ꯊꯥ ꯑꯗꯨꯝ ꯈꯣꯡꯗ꯭ꯔꯨꯝꯒꯨꯝꯕꯁꯨ ꯂꯩ ꯑꯗꯩ ꯀꯔꯤ ꯍꯥꯏꯒꯗꯕꯅꯣ ꯍꯗ ꯑꯗꯨꯣ
ꯁꯧꯔꯤꯒꯨꯝꯕꯗꯤ ꯍꯣꯏ ꯁꯧꯔꯤꯒꯨꯝꯕꯕꯁꯤ ꯆꯥꯟꯅꯕ꯭ꯔꯣ ꯍꯧꯖꯤꯛ ꯃꯇꯝꯁꯤꯕꯨ ꯁꯒꯔꯤꯕꯨ ꯃꯗꯤ ꯆꯥꯅꯕ ꯍꯧ ꯃꯇꯝꯁꯨ
ꯈꯪꯗꯦ ꯍꯧꯖꯤꯛꯤ ꯑꯗꯨꯝ ꯊꯥꯕꯗꯤ ꯌꯥꯎꯅꯕ ꯃꯥꯜꯂꯦ
ꯑꯗꯩ ꯈꯥꯃꯦꯟꯒꯁꯨ ꯆꯥꯅꯤꯡꯉꯗ ꯑꯁ ꯈꯥꯃꯦꯟꯕ ꯑꯩꯈꯣꯏ ꯈꯥꯃꯦꯟ ꯌꯥꯝ ꯄꯥꯜꯂꯦꯕ ꯈꯥꯃꯦꯟꯗꯣ ꯍꯦꯛꯑꯦꯦ ꯆꯥꯕꯗꯩ ꯀꯩꯅꯣ ꯈꯥꯃꯦꯟꯗ ꯏꯂꯨꯁꯦ ꯑꯌꯥꯝꯕ ꯇꯧꯕ ꯃꯤ ꯂꯩꯗꯅ
ꯑ ꯍꯣꯏ ꯆꯥꯕꯗ ꯄꯛꯅꯗꯕ ꯃꯤ ꯂꯩꯔ
ꯅꯣꯏ ꯅꯣꯏ ꯊꯒꯣꯅꯒꯩ ꯊꯥꯔꯦ
ꯑꯩꯈꯣꯏꯗꯤ ꯑꯗꯨꯝ ꯍꯦꯡꯒꯣꯏ ꯑꯗꯨꯝ ꯆꯞ ꯃꯥꯟꯅꯩ ꯈꯥꯃꯦꯟꯁꯤꯟ ꯀꯩꯀꯥ ꯑꯗꯨꯝ ꯃꯇꯝ ꯑꯁ ꯆꯨꯖꯥꯛꯁꯨ ꯊꯥꯔꯤꯕꯅꯤ ꯁ꯭ꯨꯋꯤꯠ ꯀꯣꯜ ꯈꯛ ꯊꯥꯔꯤꯕꯅꯤ
ꯍꯛꯆꯥꯡꯁꯨ ꯐꯕ ꯕꯖꯥꯔꯗꯩ ꯂꯩꯗꯁꯨ ꯀꯤꯕ ꯍꯥꯏꯇꯥꯔꯁꯨ ꯃꯣꯏ ꯀꯩꯀꯩ ꯍꯤꯗꯥꯛꯑ ꯀꯥꯞꯄꯝꯒꯗ꯭ꯔꯥ ꯈꯣꯠ ꯈꯣꯠꯂꯝꯒꯗ꯭ꯔꯅ ꯅꯣꯏꯅ ꯅꯣꯡꯃ ꯀꯣꯏ ꯊꯣꯣꯔꯥ
ꯍꯣꯏ ꯀꯣꯏꯊꯣꯔꯛꯑꯣ ꯑꯩꯈꯣꯏꯗꯁꯨ ꯑꯗꯨ ꯑꯩꯈꯣꯏꯁꯨ ꯄꯥꯜꯂꯅꯤꯅ ꯑꯩꯈꯣꯏꯗꯁꯨ ꯊꯥꯕ ꯍꯥꯏꯗ ꯊꯣꯛꯑꯕꯅꯤꯅ ꯑꯩꯈꯣꯏꯁ ꯍꯁꯨ ꯑꯗꯣ ꯍꯣꯏ ꯁꯥꯡꯂꯛꯄꯁꯤꯅ ꯍꯩꯔꯥꯗꯕꯨ ꯀꯩꯀꯩ ꯍꯩꯔꯥꯒ ꯆꯥꯕꯅ ꯈꯔ ꯅꯨꯡꯉꯥꯏꯒꯦ ꯋꯥꯈꯠꯁꯦ
ꯍꯩ ꯔꯥꯁꯤꯦ ꯇꯔ ꯄꯨꯕꯨꯖꯥꯒꯨꯝꯕ ꯆꯥ ꯆꯥꯏꯔ ꯅꯪꯗꯤ ꯀꯩꯀꯩ ꯆꯥꯔꯤꯅꯣ ꯍꯧꯖꯤꯛꯄꯥꯎ
ꯑꯁ ꯑꯩꯁꯨ ꯍꯩꯈꯥꯒꯨꯝꯕ
ꯎꯝ ꯍꯣꯏꯗꯤ ꯍꯩꯅꯧ ꯃꯇꯝꯅꯤꯅ ꯍꯩꯅꯧ ꯆꯥꯔꯦ ꯎꯝ ꯇꯔꯥ ꯄꯨꯖꯥꯒꯨꯝꯕꯗꯣ ꯈꯔ ꯈꯔ ꯌꯥꯝ ꯆꯥꯎꯋꯣ ꯏꯁꯀꯤꯟ ꯐꯖ ꯅꯕ ꯊꯕꯤ ꯑꯗ ꯑꯗꯨꯝꯕꯗꯣ ꯈꯔ ꯈꯔ ꯆꯥꯁꯤꯜꯂꯣ ꯍꯛꯆꯥꯡꯁꯨ ꯐꯕ ꯏꯁꯤꯡ ꯁꯔꯨꯛ ꯌꯥꯝ ꯌꯥꯎꯕꯅꯤꯅ ꯗꯤ ꯍꯥꯏꯗꯤ ꯏꯁꯥꯁꯨ ꯍꯦꯟꯅ ꯅꯨꯡꯉꯥꯏꯍꯜꯜꯂꯤꯗꯅ
ꯎꯝ ꯑꯗꯨꯗꯤ ꯁꯥꯒꯠꯂ ꯁꯥꯁꯨ ꯁꯥꯒꯠꯂꯕꯅꯤꯅ ꯑꯗꯨꯝꯕꯅ ꯍꯦꯛ ꯆꯥꯔ ꯋꯥꯈꯜꯗꯁꯨ ꯅꯨꯡꯉꯥꯏ ꯑꯗꯒꯤ ꯈꯦꯟꯗꯦ ꯌꯦꯟꯁꯥꯡꯒꯥꯛ ꯆꯥꯅꯤꯡꯉꯛꯇ꯭ꯔꯀꯥꯟꯗꯁꯨ ꯆꯝꯐꯨꯠꯀꯨꯝꯕ ꯊꯥꯕꯤꯒꯨꯝꯕ ꯆꯝꯐꯨꯠ ꯈꯨꯨꯠꯄ ꯑꯗꯒꯤ ꯈꯣꯡꯗ꯭ꯔꯨꯝ ꯀꯣꯁꯤꯗꯒꯣ ꯑꯗꯨꯝ ꯆꯕꯤ ꯌꯥꯏꯅ ꯃꯣꯏꯁꯤꯁꯨ ꯑꯗꯨꯃꯥꯏꯅ ꯑꯗꯨꯝ ꯄꯨꯠꯂ ꯆꯥꯗꯕ ꯑꯗꯨꯅ ꯍꯦꯟꯅꯕꯨ ꯐꯔꯦꯗ ꯍꯥꯏꯗꯤ ꯑꯆꯝꯕꯄꯣ ꯆꯥꯛꯅꯕꯗ ꯅꯨꯡꯉꯥꯏ ꯍꯥꯏꯇꯥꯔꯦ ꯑꯣꯁꯦ
ꯎꯝ ꯍꯁ ꯈꯪꯗꯦ ꯁꯥꯒꯠꯄꯁꯤ ꯁꯥꯒꯛꯄꯁꯤꯗꯤ ꯆꯥꯛ ꯏꯟꯁꯥꯡ ꯍꯦꯛ ꯆꯥꯅꯤꯡ ꯐꯥꯎꯗꯕꯤ ꯏꯁꯤꯡꯒꯨꯝꯕꯗꯗꯤ ꯑꯗꯨꯝ ꯊꯛꯅꯤꯡꯉꯕ ꯀꯩ ꯆꯥꯅꯤꯡ ꯐꯥꯎꯇꯦ
ꯊꯛꯑꯦ ꯍꯥꯏꯇꯥꯔꯦ ꯑ ꯏꯁꯤꯡ ꯊ ꯗꯁꯨ ꯌꯦꯡꯉ ꯊꯛꯇ꯭ꯔꯗꯤ ꯍꯥꯏꯗꯤ ꯂꯨꯝꯊꯣꯛꯑ ꯀꯩꯗꯧꯔ ꯐꯖꯅ ꯊꯛꯇ꯭ꯔꯗꯤ
ꯑ ꯁꯥꯔꯛꯄ ꯏꯁꯤꯡꯁꯨ ꯑꯌꯤꯡꯕ ꯊꯛꯆꯜꯂꯁꯨ ꯈꯅꯥꯎ ꯍꯦꯛꯇ ꯅꯥꯏꯗꯅ ꯑꯗꯨ ꯑꯁꯥꯕ ꯑꯁꯥꯕ ꯌꯨꯝ ꯌꯨꯝꯐꯥ ꯊꯛꯄꯅ ꯐꯕ꯭ꯔꯥ ꯑꯌꯤꯡꯕ ꯊꯛꯄꯅ ꯐꯔꯤꯔꯥ
ꯑꯁ ꯑꯗꯨꯝ ꯑꯗꯨꯝ ꯊꯣꯛꯑꯒ ꯊꯛꯄꯅꯁꯨ ꯐꯣꯏ
ꯎꯝ
ꯑꯗꯨ ꯚꯏ ꯍꯣꯏꯕꯨ ꯍ ꯁꯤꯕꯨ ꯀꯩ ꯍꯥꯏꯅꯤ ꯑꯗꯣꯝꯗ ꯀꯃꯥꯏ ꯀꯃꯥꯏꯅ ꯇꯧꯒꯦ ꯕꯥꯥꯏꯁꯨ ꯀꯥꯏꯗ ꯂꯩꯕꯅꯣ ꯍꯥꯏꯁꯦ
ꯍꯥ
ꯌꯨꯝꯗ ꯂꯩꯕ ꯅꯠꯇ꯭ꯔꯣ
ꯑꯦ ꯑꯩ ꯍꯧꯖꯤꯛ ꯑꯩ ꯁꯨꯝ ꯀꯣꯏꯊꯣꯔꯛꯄꯅꯦ ꯀꯩꯀꯩ ꯏꯟꯆꯥ ꯅꯥꯄꯤ ꯈꯔ ꯌꯦꯡꯁꯤꯗꯅ ꯕꯖꯥꯔꯗ ꯊꯣꯔꯛꯄꯅꯦ ꯑꯗꯣ ꯏꯟꯆꯥ ꯅꯥꯄꯤꯁꯦ ꯈꯪꯗꯦ ꯁꯨꯝ ꯍꯥꯏꯗꯤ ꯑ ꯑꯔꯥꯗ ꯍꯥꯏꯕꯗꯤ ꯁꯨꯝ ꯀꯨꯏꯅ ꯊꯝꯖꯤꯜꯂꯀꯥꯟꯗ ꯌꯥꯔꯣꯏꯗꯕ ꯃ ꯉꯥꯛꯇ ꯑꯣꯏꯕ ꯎꯕ ꯐꯔꯅ ꯊꯥꯁꯤꯗꯤ ꯈꯔꯕꯨꯗꯤ ꯂꯩꯁꯤꯜꯂꯛꯑꯦ ꯑꯗꯨꯒ ꯌꯨꯝꯗ ꯊꯥꯖꯔ ꯑ ꯊꯥꯎꯕ ꯈꯔꯗ ꯆꯥꯔꯒꯦꯅ ꯈꯜꯂꯤ
ꯑꯗꯨꯅ ꯀꯥꯏꯗꯦ ꯄꯣꯠ ꯆꯩ ꯏꯟꯁꯥꯡ ꯅꯥꯄꯤ ꯆꯥꯅꯤꯡꯉꯦꯅ ꯂꯩꯁꯤꯜꯂꯨꯔꯒ ꯐ꯭ꯔꯦꯁ ꯀꯩꯅꯣ ꯇꯧꯗꯕꯅꯤꯅ ꯑꯃꯨꯛ ꯂꯣꯏ ꯁꯥꯒꯂ ꯄꯟꯖꯥꯕ ꯈꯣꯏꯏꯗꯥꯔꯛꯄꯣ ꯄꯠ ꯊꯥꯔꯛꯄ ꯑꯃꯨꯛ ꯇꯧꯗ ꯑꯁ ꯌꯨꯝ ꯌꯨꯝꯗ ꯊꯥꯖꯔꯒ ꯇꯦꯛ ꯇꯦꯛ ꯆꯥꯅꯤꯡꯉꯀꯥꯟꯗ ꯈ ꯍꯦꯛꯑ ꯆꯥꯕ ꯑꯗꯨꯅꯕꯨ ꯈ꯭ꯋꯥꯏ ꯐꯔꯦꯗ ꯍꯧꯖꯤꯛꯁꯤꯗꯤ
ꯎꯝ
ꯄꯥꯟꯗꯒ ꯂꯩꯅ ꯁꯥ ꯑꯗꯨ
ꯚꯥꯏ ꯑꯁ ꯈꯪꯗꯦ ꯚꯥꯏ ꯌꯦꯟꯁꯥꯡꯁꯤꯕꯨ ꯀꯔꯝꯕꯅ ꯍꯦꯟꯅ ꯆꯥꯕꯅ ꯅꯨꯡꯉꯥꯏꯗꯣꯏꯅꯣ ꯈꯪꯗꯦ ꯀꯥꯔꯦꯟ ꯊꯥ ꯌꯣꯛꯄꯁꯦ
ꯍꯣꯏ ꯁꯥꯒꯠꯂꯛꯄꯅꯤꯅ ꯈꯪꯗꯦ ꯏꯁꯥꯗ ꯑꯗꯩ ꯆꯥꯗ꯭ꯔꯒꯅ ꯍꯦꯛ ꯆꯥꯅꯤꯡꯗꯦ ꯁꯥꯒꯠꯂꯛꯄꯅꯤꯅ ꯀꯩꯅꯣ ꯆꯥꯗ꯭ꯔꯒ ꯍꯣꯏ ꯆꯥꯅꯤꯡꯗꯦꯗ ꯏꯁꯥ ꯑꯃ ꯍꯧꯣꯛ ꯊꯕ ꯆꯥꯅꯤꯡꯉꯗꯤ ꯆꯥꯅꯤꯡꯗꯅ ꯀꯣꯛ ꯆꯥꯗꯅ ꯇꯧꯊꯣꯛꯎꯔꯗꯤ ꯑꯗꯨꯅ ꯈꯪꯗꯦ ꯁꯥꯁꯨ ꯁꯥꯒꯅꯤ ꯏꯟꯁꯥꯡꯒꯁꯦ ꯑꯌꯨꯛꯇꯒ ꯊꯣꯡꯉꯝꯝꯕꯁꯦ ꯐ꯭ꯔꯤꯖꯇꯒ ꯍꯥꯞꯄꯝꯗ꯭ꯔꯗꯤ ꯅꯨꯃꯤꯗꯥꯡꯒ ꯌꯧꯔꯀꯥꯟꯗꯗꯤ ꯈꯣꯡ ꯃꯅꯝ ꯅꯝ ꯊꯤꯛꯏꯅꯦ
ꯗꯨꯅꯪ ꯍꯧꯖꯤꯛ ꯀꯥꯏ ꯂꯩꯕꯅꯣ
ꯑꯁ ꯚꯥꯏꯗꯤ ꯍꯣꯁꯇꯦꯜꯗ ꯀꯩꯗ ꯂꯩ ꯇꯧꯔꯤꯅꯤ ꯌꯦꯟꯁꯥꯡꯁꯤ ꯂꯩꯁꯤꯜꯂꯨꯔꯒꯕ ꯄꯥꯠꯁꯤꯜꯂꯛꯇꯅ
ꯁꯨꯝ ꯍꯣꯁꯇꯦꯜꯗꯨꯗ ꯍꯣꯁꯇꯦꯜꯗ ꯁꯨꯝ ꯂꯩ ꯁꯤꯜꯂꯅꯤ ꯅꯁꯥꯗꯣ ꯐꯒꯠꯂꯛꯑꯔꯣꯏꯅ ꯍꯥꯏꯐꯦꯠ ꯀꯣꯏꯊꯣꯛꯑꯒ ꯏꯟꯁꯡ ꯅꯥꯄꯤ ꯈꯔ ꯂꯩꯁꯤꯜꯂꯨꯁꯦ ꯍꯥꯏꯕ꯭ꯔꯣ ꯏꯟꯁꯡꯅꯄꯤ ꯈꯔ ꯌꯦꯡꯉꯣꯁꯤ ꯍꯥꯏꯕ꯭ꯔꯣ ꯀꯩꯀꯩ ꯁꯥꯒꯠꯂꯀꯥꯟꯗ ꯍꯩ ꯔꯥ ꯈꯔ
ꯍꯣꯏ ꯑꯗꯨ ꯌꯦꯡꯉꯁꯨ ꯌꯥꯏ ꯑꯗꯨꯕꯨ ꯑꯁ ꯂꯩꯖꯤꯜꯂꯨꯔꯒ ꯍꯦꯛꯇ ꯄꯠꯂ ꯍꯦꯛꯇ ꯃꯥꯡꯕꯁꯤ ꯈꯪꯗꯦ ꯑꯗꯨꯏꯅꯤ ꯃꯊꯥꯖꯨ ꯁꯥ ꯐ꯭ꯔꯤꯖ ꯂꯩꯇꯕꯅꯤꯅ ꯀꯃꯥꯏ ꯊꯝꯃꯤ ꯀꯃꯥꯏꯅ ꯊꯝꯒꯗꯧꯅꯣꯗ ꯈꯪꯗꯕꯅꯤ
ꯑꯁ ꯍꯣꯏ ꯑꯗꯨ ꯁꯥꯒꯠꯂꯛꯄꯗ ꯌꯥꯝ ꯋꯥꯏ ꯀꯔꯤ ꯆꯥꯗꯣꯏꯅꯣ ꯆꯥꯕꯝ ꯈꯪꯗꯕꯤ
ꯎꯝ ꯑꯗꯨ ꯀꯩꯅꯣ ꯇꯧꯕ꯭ꯔꯣ ꯕꯥꯏ ꯍꯣꯏꯕꯨ ꯀꯩꯀꯩꯅꯦ ꯊꯥꯏ ꯍꯥꯏꯗꯨꯕꯨ ꯏꯪꯈꯣꯜꯗ
ꯀꯔꯤ
ꯀꯩꯀꯩ ꯏꯟꯁꯥꯡꯅꯣ ꯊꯥꯏ ꯍꯥꯏꯗꯨꯕꯨ
ꯑꯩꯈꯣꯏ ꯏꯟꯁꯥꯡ ꯅꯥꯄꯤꯁꯤ ꯎꯝ ꯀꯩꯅꯣ ꯈꯔ ꯊꯥꯔꯦ ꯈꯥꯃꯦꯟ ꯑꯁꯤꯟꯕ ꯈꯔ ꯊꯥꯔꯦ ꯈꯥꯃꯦꯟ ꯈꯔ ꯊꯥꯔꯦ ꯑꯗꯩ ꯁꯧꯒꯔꯤ ꯈꯔ ꯊꯥꯔꯦ ꯑꯗꯩ ꯍꯩ ꯔꯥ ꯈꯔꯒ ꯊꯥꯏ ꯍꯩꯅꯧ ꯍꯩꯅꯧꯁꯨ ꯍꯧꯖꯤꯛ ꯃꯨꯟꯕ ꯈꯔ ꯈꯔ ꯍꯧꯔꯛꯑꯦ ꯑꯩ ꯂꯥꯛꯄꯗ ꯈꯔ ꯄꯨꯕꯤꯔꯛꯀꯦ ꯍꯩꯅꯧ ꯑꯃꯨꯟꯕꯁꯨ ꯈꯔ ꯈꯔ ꯆꯥꯁꯤ ꯆꯥꯎꯔꯦ
ꯍꯣꯏ ꯑꯗꯨꯅꯤ ꯑꯁ ꯀꯥꯏꯗꯩꯩꯁꯨꯝ ꯍꯣꯁꯇꯦꯜꯗ ꯂꯩꯕ ꯍꯥꯏ ꯃꯣꯏꯅ ꯄꯤꯔꯤ ꯏꯟꯁꯥꯡ ꯀꯩꯔꯥꯁꯦ ꯀꯩꯅꯣ ꯇꯧꯗꯦꯕ ꯍꯋꯥꯏꯒꯨꯝꯕꯗ ꯄꯤꯖꯤꯜꯂꯝꯃꯤꯅ ꯍꯥꯏꯗꯤ ꯑꯩꯗꯤ ꯅꯣꯡ ꯐꯥꯗꯣꯛ ꯑꯩꯈꯣꯏꯅ ꯍꯋꯥꯏꯒꯨꯝꯕꯗ ꯁꯨꯝ ꯆꯥꯖꯤꯜꯂꯛꯄꯗꯁꯨ ꯍꯥꯏꯗꯤ ꯍꯋꯥꯏ ꯆꯥ__ ꯍꯥꯏꯗꯤ ꯌꯥꯝ ꯄ꯭ꯔꯣꯇꯤꯟ ꯀꯩꯔꯛ ꯌꯥꯎꯋꯦ ꯈꯣꯠꯂꯦ ꯍꯥꯏꯔꯁꯨ ꯈꯪꯗꯦꯅ
ꯊꯣꯡ ꯈꯣꯠꯂ ꯇꯧꯔꯗꯤ ꯐꯥꯗꯧꯕ ꯅꯣꯏ ꯁꯨ
ꯆꯥꯅꯤꯡꯇꯦꯗꯅ ꯏꯟꯁꯥꯡ ꯅꯥꯄꯤ ꯂꯩꯔ ꯊꯣꯡꯖꯩꯅꯤ ꯏꯟꯁꯥꯡ ꯅꯥꯄꯤ ꯈꯔ ꯂꯩꯖꯤꯜꯂ ꯊꯝꯃꯨꯔꯦ ꯑꯗꯨꯒ ꯊꯨꯅ ꯅꯨꯃꯤꯠ ꯅꯤꯅꯤ ꯐꯥꯎ ꯐꯥꯅꯥ ꯊꯝ ꯌꯥꯗꯦꯅꯦ ꯄꯠꯁꯤꯜꯂ ꯈꯨꯏꯊꯔꯛꯄꯅ ꯃꯁꯥꯗ ꯂꯣꯏ ꯇꯨꯞꯊꯔꯛꯄꯗ ꯇꯨꯛꯊꯔ ꯀꯥꯟꯗꯅ ꯈꯣꯏꯏꯊꯔ ꯀꯥꯟꯗ ꯆꯥꯗꯧꯁꯨ ꯇꯜꯂꯦ ꯄꯣꯠꯇ ꯃꯥꯡꯉꯒ ꯑꯣꯏꯅ ꯇꯣꯛꯄ꯭ꯔꯥ ꯑꯃꯝ ꯇꯧꯋꯦ ꯄꯩꯁꯥꯗ ꯁꯥꯒꯠꯂꯛꯄ ꯃꯇꯝꯁꯤꯗꯗꯤ ꯑꯁ ꯈꯪꯗꯦ ꯄꯣꯠꯁꯤꯡꯁꯦ
ꯑꯗꯨꯝ ꯍꯩꯔꯥꯒ ꯂꯩꯔꯁꯨ ꯍꯥꯟꯅ ꯂꯩꯔ ꯐꯟꯅ ꯐꯟꯅ ꯂꯩꯔꯛꯑꯁꯨ ꯊꯨꯝꯒ ꯈꯤꯇꯪ ꯍꯥꯞꯄꯒ ꯇꯦꯡꯊꯣꯛꯑꯣꯕ ꯏꯁꯤꯡ ꯇꯧꯔꯒ ꯑꯗꯨꯅ ꯍꯦꯟꯅ ꯀꯩꯅꯣ ꯇꯧꯕꯅꯦ ꯍꯥꯏꯗꯤ ꯌꯥꯎꯔꯝꯕ ꯀꯦꯃꯤꯀꯦꯜ ꯃꯈꯩꯗꯣ ꯈꯔꯁꯨ ꯀꯣꯛꯄꯅꯦ ꯑꯗꯨꯅ ꯆꯥꯝꯗꯥꯏ ꯁꯦꯡ ꯁꯦꯡꯅ ꯆꯥꯝꯊꯣꯛꯄꯤꯕ
ꯑꯗꯨꯅꯦ ꯍꯣꯁꯇꯦꯜꯗ ꯀꯩꯗ ꯂꯩꯕ ꯁꯤꯁꯨ ꯍꯥꯏꯗꯤ ꯏꯟꯁꯥꯡ ꯀꯩꯀꯥꯁꯤꯁꯨ ꯍꯥꯏꯗꯤ ꯈꯔ ꯁꯤꯜꯂ ꯁꯤꯜꯂ ꯇꯧꯕꯤꯔꯗꯤ ꯐꯗꯧꯅꯤ ꯍꯋꯥꯏ ꯆꯥꯕꯗꯤ ꯍꯛꯆꯥꯡ ꯐ ꯍꯋꯥꯏꯗꯨ ꯆꯄꯥꯥꯟ ꯍꯛꯆꯥꯡ ꯂꯧ ꯐꯗꯧꯕ ꯃꯥꯜꯂꯛꯇ꯭ꯔꯦ ꯆꯤꯟꯖꯥꯛꯁꯤꯁꯨ ꯀ ꯁꯤꯟꯕꯤꯔꯗꯤ ꯍꯣꯏꯗꯧꯕ ꯎꯝ
ꯍꯣꯁꯇꯦꯜ ꯍꯣꯁꯇꯦꯜ ꯂꯩꯕꯕꯁꯤꯦ ꯑꯃꯔꯣꯝꯗꯁꯨ ꯅꯨꯡꯉꯥꯏꯕ ꯑꯣ ꯑꯃꯔꯣꯝꯗꯁꯨ ꯏꯟꯁꯥꯡ ꯅꯥꯄꯤꯁꯤ ꯑꯩꯈꯣꯏꯅ ꯃꯇꯝ ꯃꯇꯝꯒꯤ ꯆꯥꯅꯤꯡꯕ ꯐꯪꯗꯕꯁꯦ
ꯎꯝ
ꯑꯗꯨꯝ ꯊꯥꯐꯝ ꯍꯥꯏꯔꯦ ꯂꯩꯔꯝꯃꯔꯣꯏ
ꯍꯣꯁꯇꯦꯜꯅꯤꯅ ꯂꯩꯔꯒ ꯑꯗꯨꯁꯨ ꯃꯐꯝ ꯍꯥꯏꯗꯤ ꯌꯣꯜꯂꯛꯄꯗꯨꯗꯩ ꯂꯩꯔꯕꯅꯤꯅ ꯑꯩꯈꯅ ꯆꯥꯏ ꯑꯗꯨꯅ
ꯍꯣꯏ ꯂꯩꯔꯦ ꯂꯩꯔꯒ ꯊꯝꯃꯦ ꯀꯨꯏꯅ ꯊꯝꯖꯤꯜꯂꯛꯄ ꯁꯤꯜꯂꯛꯑꯅꯤ
ꯐꯖꯅ ꯁꯦꯡꯅ ꯆꯥꯝꯃꯤꯔ ꯆꯥꯝ ꯇꯥꯔꯁꯨ ꯒ꯭ꯌꯥꯟ ꯇꯥꯗꯦ ꯑꯗꯨꯝ ꯃꯌꯥꯝꯒꯤꯅꯤ ꯍꯥꯏꯕꯗ ꯖꯔ ꯖꯔ ꯈꯨ ꯇꯧꯖꯤꯂ ꯄꯅꯤ ꯕꯦꯔꯥꯅꯤ ꯀꯃꯥꯏꯅ ꯇꯧꯗꯣꯏꯅꯣ ꯈꯪꯗꯣꯏꯅꯣ
ꯍꯣꯏ ꯑꯗꯨ ꯑꯩꯅ ꯂꯥꯛꯄꯗꯁꯨ ꯑꯗꯨꯝ ꯏꯁꯥ ꯅꯥꯄꯤ ꯈꯔ ꯄꯨꯕꯤꯔꯛꯀꯦ ꯆꯥꯡꯇꯅ ꯈꯥꯝꯅ ꯑꯁꯤꯟꯕꯒꯨꯝꯕ ꯀꯩ ꯀꯥꯗꯤ ꯈꯔ ꯐꯕ
ꯎꯝ ꯍꯣꯏ ꯍꯣꯏ ꯍꯣꯏ ꯑꯗꯨꯗꯤ ꯚꯥꯏ ꯉꯁꯤꯒꯤꯗꯤ ꯃꯈꯥ ꯇꯥꯔꯛꯄꯗꯗꯤ ꯍꯦꯛ ꯑꯗꯨꯝ ꯀ ꯍꯦꯛ ꯐꯥꯎꯅꯁꯤ ꯄꯥꯎ
ꯍꯣꯏ ꯍꯣꯏ
ꯆꯠꯂꯤ ꯍꯥꯏꯕꯅꯤꯅ ꯆꯠꯊꯣ ꯆꯠꯊꯣꯛ ꯌꯦꯡꯊꯣꯛꯔꯣ ꯎꯝ ꯍꯣꯏ ꯍꯣꯏ